ꯍꯥꯏ ꯇꯥꯡꯄ
ꯍꯜꯂꯣ ꯑꯩꯗꯤ ꯅꯨꯡꯁꯤꯗꯦꯅ ꯄꯥꯏꯔꯛꯑꯣꯏꯗꯣꯏꯅꯦꯉꯨꯔꯦ
ꯇꯥꯗ꯭ꯔꯣ
ꯇꯥꯏꯌꯦ ꯑꯩꯗꯤꯅꯦ ꯅꯨꯡꯁꯤꯗꯦ ꯑꯩꯒꯤꯗ ꯄꯥꯏꯔꯛꯇꯦꯅ ꯄꯥꯏꯔꯛꯑꯣꯏꯗꯣꯏ ꯅꯤꯡꯉꯨꯔꯦ ꯍꯥꯏꯕ
ꯇ ꯑꯣꯏꯗ
ꯅꯦꯠꯂꯣ ꯇꯥꯔꯕꯣ
ꯂꯣꯏ ꯑꯩ ꯍꯂꯣ
ꯇꯥꯔꯕꯣ ꯁꯤꯕꯤꯅꯥ
ꯅꯠꯂꯞ ꯊꯔꯤꯅ ꯃꯥꯁꯤꯕꯣ ꯑꯩ ꯑꯩꯗꯤꯦ ꯄꯣ ꯃꯁꯥꯅꯤꯅꯤ ꯑꯗꯨꯅ ꯍꯥꯏꯁꯦ
ꯇꯥꯕ꯭ꯔꯣ
ꯇꯥꯔꯕꯣ
ꯇꯥꯏ ꯍꯥꯏꯕ ꯇꯥꯏ ꯍꯥꯏꯕ
ꯑ
ꯇꯥꯗ꯭ꯔꯣ ꯇꯥꯏꯌꯦ - ꯇꯥꯏꯌꯦ ꯇꯥꯗꯔꯣ ꯁꯕꯤꯅꯥ
ꯃꯥꯗꯤ ꯅꯦꯠ ꯂꯣꯏꯗꯣꯔꯕ꯭ꯔꯥ ꯀꯩꯅꯣ ꯑꯩꯉꯣꯟꯗ ꯀꯅꯥꯅ
ꯑꯩ ꯇꯥꯏ ꯍꯥꯏꯕꯅꯦ ꯇꯥꯏ ꯍꯥꯏꯕ
ꯅꯦ ꯆꯠꯄꯦ ꯀꯩ ꯆꯠꯄꯤꯅꯣ ꯍꯥ ꯅꯅꯤꯟ ꯍꯣꯏꯗꯔꯦ
ꯅꯣꯏꯅꯦ ꯂꯣꯏꯗꯣꯔꯔꯕꯣ ꯑꯗꯨꯒꯤ ꯑꯣꯏꯔꯝꯅꯤꯑ
ꯍꯥꯎ ꯍꯥꯎ ꯇꯥꯏꯌꯦ
ꯅꯪ ꯅꯦꯠꯇꯣ ꯌꯥꯝ ꯅꯨꯡꯉꯥꯏꯇꯦꯌꯦ ꯅꯣꯏ ꯅꯦꯠ ꯌꯥꯕ ꯃꯐꯝꯗꯣ ꯑꯝꯇ ꯆꯪꯉꯣ
ꯑꯩꯒꯤꯗꯤ ꯅꯦꯠ ꯌꯥꯎꯔꯤꯌꯦ ꯀꯩꯅꯣ
ꯎꯝ
ꯇꯄ꯭ꯔꯣ ꯇꯥꯏꯌꯦ ꯇꯥꯏꯌꯦ ꯍꯣꯏ ꯅꯦꯠ ꯌꯥꯕ ꯃꯐꯝ ꯆꯠꯂꯒꯦ ꯅꯠ ꯂꯣꯏꯔꯝꯃꯦ ꯇꯥꯕ꯭ꯔꯣ ꯇꯔꯦ
ꯍꯣꯏ
ꯑꯩꯅꯦ ꯌꯥꯕꯗ ꯆꯠꯂꯦ ꯑꯗꯨꯅꯅꯤ ꯇꯥꯕ꯭ꯔ
ꯇꯥꯗ
ꯑꯣ ꯑꯛꯇ ꯇꯥꯔꯤꯕ
ꯎꯝ
ꯆꯥꯛ ꯆꯥꯔꯕ
ꯁꯔꯦ ꯇꯣ ꯊꯃꯤ ꯍ
ꯃꯉꯣꯟꯗ ꯃꯌꯥꯝ ꯆꯪꯗꯅ ꯊꯝꯃꯤꯕ
ꯎꯝ ꯅꯥꯎꯄꯣꯛꯅꯦ ꯑꯩꯅꯦ ꯑꯩꯈꯣꯏꯕꯤ ꯑꯃꯅꯦ
ꯆꯥꯎꯕꯗꯤ
ꯆꯥꯎꯕꯀꯥꯟ ꯆꯥꯕ ꯊꯣꯛꯈꯦ
ꯑꯣ ꯍꯣꯏ ꯕꯦꯝꯁꯨ ꯕꯦꯝꯁꯨ ꯊꯣꯛꯈꯤꯕ
ꯎ ꯌꯦꯟ ꯊꯣꯡꯕꯖꯍꯁꯤꯒꯌꯥꯗ ꯅꯆꯥꯅꯨꯄꯤꯗꯣ ꯑ ꯌꯦꯡꯒ ꯆꯣꯡꯕꯅꯤ ꯀꯣꯏ ꯄ
ꯍ ꯑꯩꯁꯨ ꯅꯦꯠ ꯅꯦꯠ ꯌꯥꯎꯗ꯭ꯔꯦ ꯂꯣꯏꯗꯣꯔꯦ ꯈꯤꯇꯪ ꯉꯥꯏꯔꯦ
ꯑꯗꯨꯅ ꯑꯣꯏꯔꯕꯅꯤ ꯆꯠꯄꯤꯗꯣ ꯑꯩ ꯅꯪꯉꯣꯟꯗ ꯑꯅꯤꯔꯛ ꯇꯧꯔꯑꯝꯕꯅꯦ ꯑꯩ ꯁꯨꯡꯄꯥꯏ ꯄꯥꯏꯔꯛꯇꯕ ꯑꯗꯨꯗ ꯌꯥꯈꯤꯗ꯭ꯔꯦꯕꯦꯔꯣ ꯆ
ꯑꯗꯣ ꯑꯍꯥꯟꯕꯗ ꯇꯧꯕꯗ ꯄꯥꯏꯔꯛꯇꯗꯤ ꯏꯅꯝꯃꯩ ꯐꯣꯟ ꯇꯧꯔꯛꯀꯦꯅ ꯍꯥꯏꯔꯛꯑꯣ ꯌꯥꯗ꯭ꯔꯥ ꯍꯥꯏꯕ
ꯑꯩ ꯉꯥꯏꯍꯥꯛꯂ ꯇꯧꯔꯛꯀꯦ ꯅꯪ ꯃꯃꯥꯡꯗ ꯍꯥꯏꯔꯝꯃꯤꯗꯨꯗꯤ ꯑꯩꯅ
ꯉꯍꯥꯟꯥꯏ ꯇꯧꯔꯛꯀꯦꯅꯦ ꯑꯩꯗꯤ ꯁꯣꯝ ꯅꯥꯀꯟꯗ ꯚꯗꯤꯑꯣ ꯑꯃ ꯌꯦꯡꯉ ꯂꯩꯔꯦ ꯑꯩꯈꯣꯏ ꯃꯥ ꯏꯕꯥꯅꯦ ꯑꯗꯨꯗꯤ ꯅꯪ ꯍꯥꯏ ꯇꯧꯔꯛꯑ ꯑꯝꯗꯥꯏꯗ ꯑꯩ ꯐꯣꯟ ꯇꯧꯔꯛꯑꯝꯗꯥꯏ ꯇꯧꯔꯛꯑꯝꯗꯥꯏꯗ ꯍꯥꯏꯔꯛꯑꯣ ꯍꯥꯏꯕ ꯑꯗꯨ ꯆꯪꯉ ꯂꯩꯇ꯭ꯔꯗꯤ ꯑꯩꯗꯤ ꯊꯣꯛꯂꯛꯇꯦ ꯍꯥꯏꯕ
ꯀꯩꯒꯤꯅꯣ ꯑꯩꯈꯣꯏꯗꯤ ꯊꯣꯛꯂꯛꯑꯦ ꯑꯗꯨꯝ ꯂꯥꯛꯑꯦ ꯐꯣꯟ ꯇꯧꯔꯛꯄꯩꯇꯥꯔꯦꯗ ꯔꯤꯡ ꯂꯥꯛꯑꯦ
ꯑꯩꯈꯣꯏꯗꯁꯨ ꯑꯩꯗꯤ ꯁꯨꯡꯂꯥ ꯂꯥꯛꯇꯦꯕ ꯀꯂ ꯌꯥ ꯑꯗꯨ ꯆꯉꯒꯂ ꯏꯔꯒ ꯉꯥꯏꯔꯒ ꯂꯩꯔꯒ ꯃꯈꯣꯁꯨ ꯊꯣꯛꯇꯕꯤꯗ ꯂꯥꯛꯑꯦ ꯍꯥꯏꯕ ꯑꯩꯒꯤꯗꯤ ꯑꯗꯨ ꯑꯗꯨꯅ ꯑꯩꯗꯤ ꯈꯪꯗꯦ ꯍꯥꯏꯕ ꯑꯗꯨꯅ ꯐꯣꯟ ꯇꯧꯔꯛꯑꯒꯦꯅ ꯍꯥꯏꯔꯛꯑꯀꯥꯟꯗ ꯇꯧꯖꯦꯕ
ꯎꯝ
ꯑꯗꯨ ꯅꯠꯇꯗꯤ ꯌꯥꯗꯦ ꯀꯩ ꯅꯪ ꯆꯥꯒꯦ ꯏꯅꯝ ꯁꯥ ꯌ ꯒꯤꯗꯣ ꯀꯃꯥꯏ ꯇꯧꯗꯣꯏ ꯀ ꯇꯧꯔꯤꯅꯣ
ꯃꯥꯥꯏꯗ ꯄꯩꯁꯥ ꯃꯦꯟꯗꯣꯏꯅꯦ
ꯄꯩꯁꯥ ꯃꯁꯤꯡ
ꯎꯝ ꯃꯁꯥ ꯃꯁꯤꯡꯗꯣ ꯀꯌꯥꯅꯣ ꯃꯦꯟꯅꯕꯅꯦ ꯍꯪ ꯀꯩ ꯇꯥꯟꯒꯦ
ꯑꯩ ꯃꯦꯟꯈ꯭ꯔꯦ ꯑꯗꯨꯗꯤ ꯑꯗꯨꯝ ꯃꯦꯟꯈ꯭ꯔꯕꯅꯦ
ꯅꯪ ꯌꯦꯡꯈ꯭ꯔꯕꯣ ꯑꯗꯨꯑꯣ ꯑꯣꯏꯗꯤ ꯌꯥꯏꯌꯦ ꯀꯩꯅꯣ
ꯑꯗꯨ ꯐꯣꯟ ꯇꯧꯐꯝ ꯊꯣꯛꯇꯤꯌꯦ ꯃꯥꯏꯗꯣ
ꯐꯣꯟ ꯇꯧꯐꯝꯗꯣ ꯀꯩꯅꯣꯗꯨꯗ ꯃꯦꯠꯂ ꯁꯂꯛꯀꯗꯣꯏꯅꯦꯍꯥꯛ ꯑ ꯑꯦꯔꯣꯒꯝ ꯍꯥꯏꯕꯗꯨꯔ
ꯊꯣꯛꯂꯛꯇꯦ ꯍꯥꯏꯕ
ꯃꯥ ꯑꯗꯨꯅ ꯑꯩꯒꯗꯅꯣ ꯑꯩꯒꯌꯥꯟ ꯍꯥ꯭ꯔꯦ
ꯅꯪ ꯏꯅꯝꯒ ꯁꯥꯟꯅꯣ ꯑꯩꯁꯨ ꯀꯣꯛ ꯉꯑꯣ ꯑꯩ ꯊꯣꯏꯕꯤꯅꯥꯎ ꯇꯧꯍꯜꯂꯛꯀꯦ ꯍꯥꯏꯒꯤ ꯑꯩ ꯀꯣꯛ ꯉꯥꯎꯔꯦ ꯊꯣꯏꯕꯤꯅꯥꯎ ꯇꯧꯍꯜꯂꯛꯀꯦ
ꯍꯣꯔ ꯍꯣꯔꯦꯟꯦꯟ ꯇꯧꯒꯦ ꯉꯥꯏꯔꯒ
ꯇꯧ ꯑꯗꯨꯒ
ꯑ ꯋꯥꯔꯤ ꯁ ꯇꯦ
ꯑꯣ ꯑꯗꯨꯒ ꯀ ꯍꯥꯏꯥꯏꯅ ꯃꯣꯏꯁꯨ ꯃꯣꯏ ꯑꯅꯤꯃꯨꯛ ꯍꯥꯡ ꯇꯧꯈ꯭ꯔꯕꯅꯦꯕ
ꯑꯅꯤꯅꯤꯃꯨꯛꯇꯔ ꯌꯥꯕ꯭ꯔꯣ
ꯎꯝ ꯑꯗꯨ ꯌꯥꯈ꯭ꯔꯗꯤ ꯐꯔꯦꯗ
ꯑꯗꯨꯅ ꯑꯩꯅꯁꯤꯅꯦ ꯁꯣꯏꯗ ꯇꯧ ꯍꯥꯏꯕ ꯋꯥꯔꯤ ꯁꯥꯟꯅꯅꯕꯗꯣ
ꯖꯅꯦꯁ ꯌꯥꯔꯇꯔꯤꯔꯥ
ꯌꯥꯔꯦ ꯏꯃꯕꯨꯗ
ꯑꯣꯝ
ꯍ ꯆꯦ ꯇꯥꯟ ꯄꯛꯛꯇ
ꯆꯗꯤ ꯌꯥꯥꯛꯇꯔꯔ
ꯍꯣꯏ
ꯏꯁꯁ ꯄꯩꯁꯥ ꯄꯥꯏꯇꯩꯣꯏꯅꯦ ꯀꯩꯗꯧꯔꯒꯦ ꯑꯗꯨꯕꯨꯗꯤ
ꯎꯁꯄꯥꯏ ꯇꯅꯦ ꯇꯗ
ꯎꯝ ꯑꯩꯈꯣꯏꯅ ꯄꯩꯁꯥꯁꯦ ꯀꯗꯥꯏꯗꯒꯤꯅ ꯊꯤꯔ ꯂꯩꯕ
ꯑꯕ ꯄꯩꯁꯥ ꯇꯧꯁ ꯂꯩꯌꯦꯦꯉꯣꯟꯗ
ꯆꯔꯦꯝꯃꯨ ꯄꯩꯁꯥꯕꯨ ꯑꯣꯏ
ꯑꯔꯦꯝꯕ ꯅꯠꯇꯦ ꯑꯩꯈꯣꯏꯅ ꯇꯧꯔꯤꯒꯦ ꯐꯪꯗꯣꯏꯅꯤ ꯍꯥꯏꯕ
ꯎꯝ
ꯅꯣꯏ ꯄꯩꯁꯥ ꯑꯦꯀꯥꯎꯟꯗ ꯌꯥꯎꯕ ꯄꯩꯁꯥ ꯂꯣꯏ ꯀꯛꯈ꯭ꯔꯗꯤ ꯈꯣꯠꯈ꯭ꯔꯗꯤ ꯑꯦꯀꯥꯎꯟꯒꯛꯦꯟꯗꯧ ꯅꯠꯇꯦ ꯐꯣꯟ ꯅꯝꯕꯔꯗꯪꯦ ꯇꯣꯏꯅꯤ ꯍꯥꯏꯕ
ꯎꯝ
ꯃ ꯌꯥꯏꯕꯣꯏꯍꯦ ꯀꯌꯥ ꯉꯥꯡꯁꯂꯦ
ꯑꯦꯀꯥꯎꯟ ꯄꯩꯁꯥ ꯈ ꯈꯔꯗꯤꯤꯕ ꯇꯥꯔꯦ ꯑꯩ ꯃꯃꯥꯡꯗ ꯎ ꯄꯤꯛꯆꯔ ꯊꯣꯛꯑꯒ ꯇꯧꯈꯤꯕꯗꯨꯐꯧꯇ ꯀꯨꯏꯔꯦ ꯀꯩꯅꯣ ꯆꯍꯤ ꯐꯥꯔꯝꯃꯅꯦ ꯊꯥꯗꯧꯔꯝꯃꯅꯤꯌꯦ ꯅꯤꯉꯣꯜ ꯆꯥꯛꯀꯧ ꯃꯌꯥꯗꯅꯦ ꯅꯠꯇ꯭ꯔ
ꯑꯗꯨꯅ ꯍꯥꯏꯖꯩ
ꯑꯗꯨ ꯀꯩꯝꯇ ꯇꯧꯗꯦ ꯑꯗ ꯃꯣꯏ ꯀꯤꯒꯜꯂꯕ ꯑꯗ ꯑꯩꯈꯣꯏ ꯑꯩ ꯀꯥꯟꯅꯅꯕ ꯃꯅꯤꯄꯨꯔ ꯁꯦꯗꯨꯟ ꯆꯟꯕꯒꯤꯅꯦꯅ ꯔꯕꯤꯅꯗꯤ ꯍꯥꯏꯕꯅꯦꯕ ꯃꯩꯇꯩ ꯃꯌꯦꯛꯀꯤ ꯃꯤ ꯃꯁꯤꯡ ꯑꯗꯨ ꯑꯗꯨꯅ ꯍꯥꯏꯕꯅꯦꯕ ꯑꯗꯨꯒꯤ ꯇꯧꯕꯕꯨ ꯑꯩꯈꯣꯏ ꯏꯆꯦꯅꯁꯨ ꯄꯩꯁꯥ ꯀꯛꯑꯣꯏꯗ꯭ꯔꯣ ꯀꯥꯏꯅ ꯇꯧꯔꯛꯑꯥꯥ ꯑꯩꯅ ꯀꯛꯑꯣꯏꯍꯦꯅ ꯍꯥꯏꯒꯔ꯭ꯦ ꯆꯍꯤ ꯐꯥꯁꯤꯕꯨ ꯑꯩ ꯑꯦꯀꯥꯎꯟꯗ ꯄꯩꯁꯥ ꯀꯛꯄ꯭ꯔꯥ ꯑꯝꯇ ꯀꯛꯛꯇꯦꯗꯣ ꯍꯥꯏꯕꯥ ꯍꯧꯖꯤꯛꯀꯥꯟꯁꯤꯗꯗꯤ ꯆꯤꯡꯅꯩ ꯗꯅ ꯂꯣꯏꯅ ꯑꯗꯨꯅ
ꯑꯗꯣꯁꯁꯤꯗꯤ ꯅꯝꯕꯔ ꯀꯒ ꯕꯥꯟꯡꯀꯤꯇꯀꯞ ꯁ
ꯑꯗꯨ ꯑꯗꯨꯅꯦ ꯕꯒꯦ ꯍꯥꯄꯗꯅ ꯑꯠꯇꯦ ꯑꯩꯈꯣꯏꯅ ꯀꯩꯅꯣ ꯄꯥꯏꯕ ꯅꯝꯕꯔꯗꯨꯗꯪꯅꯦ ꯍꯥꯞꯄꯤꯁꯦ ꯒ ꯂꯀꯝꯥꯏꯀ ꯇꯋꯅ ꯖꯤꯄꯦ ꯄꯥꯏꯗ꯭ꯔꯗꯤ ꯕꯦꯡꯀꯤ ꯍꯥꯞꯄꯦ ꯍꯥꯏꯕꯅꯤꯍꯦ ꯗꯤ ꯀꯗꯥꯏꯗ ꯆꯪꯉꯛꯀꯅꯤ ꯅꯠꯇ꯭ꯔꯥ ꯇꯥꯕ꯭ꯔꯥ ꯇꯥꯠꯈꯔꯥ ꯃꯥꯜꯂꯦ
ꯄꯣꯠꯀꯤ ꯇꯧꯕꯗꯣ ꯣꯊꯤꯔ ꯌꯥꯝ ꯊꯤꯕꯅꯦ ꯂꯤꯔꯥ ꯌꯥꯝ ꯂꯤꯔꯕꯔꯕꯅꯤ ꯀ ꯍꯥꯏꯔ
ꯍꯥꯥ
ꯄ ꯀꯟ ꯍꯜꯂꯣ
ꯇꯥꯏꯌꯦ ꯇꯥꯏꯌꯦ
ꯃꯥꯅꯦ ꯎꯅ ꯍꯥꯏꯥꯏꯇ꯭ꯔ ꯃꯥꯂꯦ
ꯑꯩꯒꯤ ꯅꯦꯠ ꯌꯥꯗ꯭ꯔꯦ ꯅꯦꯠ ꯂꯣꯏꯔꯦ ꯑꯗꯨꯅꯅꯦ ꯁꯤꯃꯗꯤ ꯄꯩꯁꯥ ꯁꯨꯅꯕ ꯑꯅ ꯀꯩꯅꯣꯁ ꯁꯨꯅꯕ ꯑꯗꯨꯝ ꯇꯧꯔꯣ ꯄꯥꯏꯔꯣ ꯑꯗꯨꯝ ꯄꯉꯥꯡꯗ ꯉꯥꯡꯉꯣ
ꯑꯗꯨꯒꯅꯦ ꯃꯥꯏ ꯅꯨꯄꯥꯗꯣ
ꯑꯥ
ꯅꯦꯝꯊꯔ꯭ꯤꯛ ꯅꯦꯝꯅꯒ ꯀꯔꯤꯒꯤꯠꯇ ꯑꯩꯈꯣꯏꯗꯤ ꯂꯩꯔꯔꯣꯏ ꯈꯣꯜꯂꯔꯣꯏ ꯀ ꯀꯔꯤ
ꯀꯅꯥꯅꯥ ꯀꯅꯥꯅ ꯍꯥꯏꯅꯣ
ꯃꯁꯥꯖꯦꯗ
ꯑꯣ ꯑꯗꯨꯅ ꯌꯥꯝ ꯑꯗꯨꯒ ꯑꯁ ꯀꯩꯅꯣ ꯇꯧꯕ ꯄꯩꯁꯥꯒꯥꯏ ꯅꯨꯡꯁꯤꯗꯦ ꯍꯥꯏꯕꯅꯤꯗ
ꯑꯗꯨꯅ ꯍꯥꯏꯗ ꯑꯩꯅ ꯑꯗꯨꯗꯤ ꯊꯝꯃꯦ ꯌꯥꯔꯑꯦ ꯑꯩꯈꯣꯏꯗ ꯀꯟꯈꯠꯂꯛ
ꯃꯦ ꯐꯥꯎꯣ ꯄꯩꯁꯥꯒ ꯄꯩꯁꯥ ꯄꯥꯏ ꯇꯩꯅꯦꯕꯤꯃ ꯃꯣꯏꯗꯤ ꯄꯩꯁꯥ ꯄꯥꯏ ꯇ
ꯄꯥꯏ ꯄꯅꯤ ꯌꯦ ꯇꯕꯨꯗꯤ
ꯄꯥꯏ ꯇꯧꯔꯤ
ꯄꯥꯏꯃꯟ ꯗꯥꯅꯥ
ꯃꯍꯥꯗꯦꯕꯩ ꯅꯨꯄꯤꯗꯨ ꯀꯦꯕ ꯌꯥꯝ ꯐꯖꯩ ꯍꯥꯏꯌꯦ
ꯃꯥ ꯃꯍꯥꯗꯤꯕꯩ ꯅꯨꯄꯤꯗꯣ ꯄꯤꯁꯨꯝ ꯌꯦꯛꯄꯗꯤ ꯐꯖꯗꯦ ꯄꯤꯁꯨꯝ ꯌꯦꯛꯄꯗꯣ ꯀꯥꯏꯗꯅꯣ ꯃꯈꯣꯛꯇ ꯌꯥꯝ ꯊꯤꯕꯗꯣ ꯑꯩ ꯇ ꯄꯩ ꯈꯨꯨꯏ ꯑꯃ ꯂꯩ ꯇꯅ ꯃ ꯈꯣꯈ ꯇ ꯈ꯭ꯔꯥ ꯍꯥꯍꯜꯂꯣꯏꯗꯕꯅꯦꯕ ꯋꯥꯧꯔꯤ ꯋꯥꯧꯔꯤ ꯌꯦꯛꯀ ꯇꯧꯋꯦ ꯃꯥꯁꯦ ꯄꯨꯂꯞ ꯍꯦꯛꯇ ꯀꯩꯅꯣ ꯇꯧꯋꯦꯕ
ꯅꯍꯥꯟ ꯅꯥꯎꯕꯤꯒꯤ ꯅꯥꯎꯕꯤꯗꯨꯗꯤ ꯐꯗꯤ ꯐꯖꯩꯌꯦ ꯅꯍꯥꯟꯒꯤꯗ
ꯅꯣ ꯂꯤꯞ ꯏꯁꯇꯤꯛ ꯁꯪꯕꯒ ꯍꯩꯇꯦ ꯃꯥ ꯂꯤꯞ ꯏꯁꯇꯤꯛ ꯁꯪꯕꯗꯣ ꯁꯦꯞ ꯑꯃ ꯁꯦꯝꯕ ꯍꯩꯇꯦꯕ
ꯎꯝ ꯇꯔ ꯇꯧꯔꯣ ꯃꯥ ꯍꯥꯏꯩꯖꯔ
ꯑꯥ ꯑꯆꯩꯕꯨꯗꯤ ꯍꯥꯏꯩꯌꯦꯃ
ꯑꯇꯩꯗꯤ ꯑꯗꯨꯝ ꯐꯖꯔꯦꯕ
ꯎꯝ ꯃꯥ ꯊꯥꯒꯁꯨ ꯌꯥꯝ ꯆꯠꯄ ꯃꯥꯜꯂꯦ ꯃꯥ ꯆꯍꯤꯗꯣ ꯊꯥ ꯀꯌꯥ ꯑꯣꯏꯖꯥꯠꯅꯣ ꯃꯔꯤ ꯌꯥꯏ ꯌꯥꯔ ꯀꯅ ꯃꯔꯤ ꯌꯥꯏꯕ ꯀꯃꯝ ꯍꯥꯏꯒꯝ ꯇꯧ ꯇꯥꯏꯅ
ꯍꯥꯏꯕꯅꯦ ꯖꯦꯅꯤꯗꯅꯦ ꯍꯥꯏꯌꯦ
ꯎꯝ
ꯎ ꯖꯦꯅꯤꯗ ꯇꯧꯨꯕꯅꯦ ꯍꯥꯏꯌꯦ ꯃꯥ
ꯃꯣꯏ ꯃꯅꯦꯝꯄꯣꯛꯇꯒ ꯀꯤꯕꯗꯨꯗꯤ ꯐꯖꯗꯦ
ꯏꯗꯣꯝꯆꯥ ꯏꯕꯤꯅ ꯃꯥꯅ ꯀꯦꯕꯅ ꯏꯐ ꯐꯖꯔꯦ ꯍꯧꯖꯤꯛꯇꯤ ꯄ꯭ꯔꯦꯝꯗ ꯇꯥꯑꯣꯦ ꯀꯩꯁꯨ ꯌꯥꯗ꯭ꯔꯦꯒ ꯍꯥꯏꯅꯦ
ꯏꯁ ꯐꯖꯝ ꯂꯣꯏ
ꯎꯝ ꯑꯕꯦꯝꯃꯒꯥꯗꯃꯥꯟꯅ ꯃꯥꯅ ꯀ ꯃꯥꯂꯦ
ꯀꯦꯕ ꯃꯥꯜꯂꯦ ꯑꯗꯨꯅ ꯍꯥꯏꯗꯤ ꯑꯩꯅ ꯑꯕꯦꯝꯕꯗ ꯀꯦꯕꯗ ꯎꯕꯗꯅꯦꯕ ꯑꯩꯅ ꯍꯥꯏꯔꯗꯤ ꯁꯣꯝꯒ ꯂꯤꯞ ꯏꯁꯇꯤꯛ ꯀꯌꯥꯗꯁꯦ
ꯐꯖꯩ ꯃꯥꯅꯥꯡ ꯀ
ꯝ ꯐꯖꯩ ꯍꯐꯖꯕꯕꯨꯗꯤ
ꯑꯕꯦꯝ ꯑꯃ ꯎꯍꯧꯗꯦꯅꯦ ꯑꯩꯗꯤ
ꯂꯥꯏꯔꯣꯏꯗ
ꯑ ꯐꯖꯥꯅꯅꯥ ꯍꯥꯎꯗꯦ ꯈꯤꯇꯪ ꯐꯤ ꯑꯉꯧꯕ ꯏꯜꯂꯒꯕꯨꯗꯤ ꯎꯍꯧꯕ ꯑꯗꯨꯒ ꯑꯣꯐꯥꯎꯗꯦꯕꯨ ꯐꯖꯅ
ꯗꯣ ꯁꯟꯖꯨꯗꯗꯤ ꯊꯤ ꯀꯦꯔꯛꯄꯗ ꯃꯥꯅ ꯀꯦꯕꯗꯣ ꯐꯖꯗꯦ
ꯑꯣ ꯍꯌꯦꯡ ꯁꯥꯟꯅꯔꯁꯦ ꯑꯩ ꯅꯦꯠ ꯌꯥꯎꯗ꯭ꯔꯕꯅꯤꯅ ꯏꯅꯝ ꯁꯖꯨꯗ ꯑꯝꯇ ꯇꯧꯔ ꯐꯖꯅ ꯑꯝꯇ ꯍꯥꯏꯕꯤꯌꯣ
ꯑꯁ ꯃꯥꯒꯤꯗꯣ ꯑꯩꯅ ꯍꯥꯏꯔꯁꯨ ꯌꯥꯗꯧ ꯃꯥꯟꯗꯦ
ꯃꯥ ꯃꯆꯥꯅꯨꯄꯤ ꯌꯥꯝ ꯍꯩꯕꯅꯦ ꯏꯕꯦꯝꯃ ꯃꯆꯥꯅꯨꯄꯤꯅꯅꯤ ꯇꯧꯔꯤꯗꯣ ꯃꯥꯒꯤ ꯊꯣꯛꯂꯛ ꯊꯣꯛꯂꯛꯄꯗ ꯋꯥꯆꯞ ꯑꯝ ꯇ ꯊꯥꯍꯜꯂꯛꯑꯣ ꯑꯗꯨꯒ ꯁꯨꯝ ꯁꯦꯝꯃꯣ ꯑꯩꯁꯨ ꯉꯁꯥꯏꯒꯤ ꯑꯗꯨꯃꯥꯏꯅ ꯇꯧꯔꯤꯅꯤ
ꯅꯪꯅ ꯁꯦꯝꯕꯗ ꯌꯥꯗ꯭ꯔꯕꯗꯣ ꯑꯩꯅ ꯑꯃꯨꯛ ꯁꯦꯝ
ꯀꯃꯥꯏꯅ ꯇꯧꯔꯒ ꯑꯝꯇ ꯌꯦꯡꯕꯤꯌꯣꯕ ꯑ ꯑꯩꯅ ꯊꯨꯃꯤꯅꯥꯎ ꯇꯧꯍꯜꯂꯛꯀꯦ ꯍꯥꯏꯈꯤꯕꯅꯦꯕ
ꯑꯦ ꯑꯩꯅ ꯁꯦꯝꯕꯗꯤ ꯌꯥꯝꯕ ꯌꯥꯔꯗꯤ ꯐꯩ ꯌꯥꯗꯧ ꯃꯥꯟꯗꯦ
ꯌꯦꯡꯕꯤꯌꯣ ꯑꯝꯇ ꯃꯦꯟꯈꯔꯦ ꯃꯦꯟꯈ꯭ꯔꯕ ꯑꯩꯅ ꯍꯥꯏꯔ ꯍꯥꯏꯔ ꯃꯦꯟꯈ꯭ꯔꯕꯅꯤ ꯑꯗꯨꯗꯤ ꯑꯩ ꯊꯝꯃꯒꯦꯀꯣ
ꯎꯝ
ꯑꯇ ꯇꯐ ꯍꯣꯏ